ꯍꯜꯂꯣ ꯍꯥ
ꯇꯥꯔꯕꯣ
ꯇꯥꯔꯕ ꯇꯥꯔꯦ ꯇꯥꯔꯦ
ꯑꯣ
ꯥꯀꯩꯗꯧꯔꯝꯃꯤꯅꯣ ꯑꯥ ꯏꯃꯥꯟꯅꯕꯁꯤ ꯏꯃꯥꯟꯅꯕ ꯑꯃꯒꯤ ꯁꯤꯗ ꯀꯩꯅꯣ ꯄꯨꯁꯤꯟꯕ ꯎꯝ ꯋꯥꯏꯐꯥꯏ ꯄꯨꯁꯟꯕ ꯑꯗꯨꯒꯤ ꯊꯕꯛ ꯏꯪꯈꯥꯡ ꯌꯥꯝ ꯀꯟꯅ ꯇꯧꯔꯤ ꯍꯧꯖꯤꯛꯀꯥꯟ ꯄꯩꯈꯥꯒꯤ ꯀꯌꯥꯝ ꯄꯥꯔꯒꯦ ꯄꯩꯈꯥꯒꯤ ꯈꯔ ꯄꯥꯔꯦꯗꯨꯅꯤ ꯌꯥꯝ ꯀꯟꯅꯕꯨꯗꯤ ꯄꯥꯗ꯭ꯔꯤ ꯈꯔ ꯈꯔ ꯄꯥꯔꯦ ꯑꯣ ꯀꯌꯥꯝ ꯄꯥꯔꯕ ꯅꯪꯗꯤ ꯑꯩꯁꯨ ꯑꯩꯁꯨ ꯁꯨꯝ ꯈꯔ ꯄꯥꯕ ꯍꯧꯕꯅꯤ ꯆꯪꯕꯨ ꯆꯪꯕ꯭ꯔꯣ ꯄꯥꯏꯗꯨꯕꯣ ꯌꯥꯗꯦ ꯄꯥꯕ‌ꯉꯝꯗꯦ ꯄꯥꯏꯗꯣ ꯆꯪꯗꯤ ꯆꯪꯕ꯭ꯔꯕ
ꯀꯩꯕ
ꯄꯥꯏꯗꯣ ꯆꯪꯗꯤ ꯆꯪꯕ꯭ꯔꯕ ꯀꯣꯛꯇ
ꯀꯣꯛꯇ ꯍꯥꯏꯔꯣ ꯑꯗꯣ ꯌꯥꯝ ꯄꯥꯛ ꯆꯪ ꯉꯝꯗꯦꯅꯦ
ꯆꯪ ꯉꯝꯗꯦꯅꯦ ꯍꯟꯗꯛꯇꯤ ꯕꯣꯜꯒꯤ ꯋꯥꯈꯜꯗ ꯋꯥꯔꯜ ꯀꯞꯇ ꯂꯨꯞꯈ꯭ꯔꯦꯅꯦ ꯕꯣꯜꯗꯣ ꯑꯩꯁꯨ ꯍꯣꯔꯦꯟ ꯄꯩꯁꯥ ꯊꯥꯗꯣꯏꯅꯤ ꯂꯨꯄꯥ ꯆꯍꯨꯝ ꯆꯍꯨꯝ
ꯄꯩꯁꯥ ꯊꯥꯗꯣꯏꯕ
ꯄꯩꯁꯥ ꯊꯥꯗꯣꯏꯕ ꯍꯣꯏ ꯑꯩꯈꯣꯏ ꯁꯥꯏꯒ ꯊꯥꯅꯗꯣꯏꯅꯤꯗ
ꯑꯣ ꯀꯔꯝꯕ ꯃꯈꯜꯗ ꯊꯥꯟꯅꯗꯣꯏꯅꯣ ꯀꯥꯕꯤꯗꯔꯣ ꯄꯣꯕꯤꯗꯔꯣ
ꯀꯥꯕꯤꯗꯔꯣ ꯄꯣꯕꯤꯗꯔꯣ ꯑꯦ ꯑꯀꯥꯕꯤꯒꯤꯅꯤ ꯀꯩꯅꯣ ꯀꯥꯕ ꯍꯥꯏꯗꯤ ꯑꯥ ꯃꯣꯏ ꯀꯩꯅꯣ ꯂꯩꯗꯅ ꯑꯥ ꯄꯣꯔꯇꯨꯒꯜꯒ ꯀ꯭ꯔꯣꯁꯤꯌꯥꯒ ꯍꯥꯏꯕ꯭ꯔꯣ
ꯍꯌꯦꯡꯅꯦ ꯑꯗꯨꯠ
ꯍꯌꯦꯡꯅꯦ ꯑꯗꯨꯗꯤ ꯍꯌꯦꯡ ꯑꯌꯨꯛ ꯍꯣꯏ ꯍꯌꯦꯡ ꯍꯣꯏ ꯍꯌꯦꯡ ꯑꯌꯨꯛ ꯍꯥꯏꯇꯥꯔꯦ ꯄꯨꯡ ꯀꯌꯥꯅꯣ ꯑꯗꯨꯕꯨ ꯃꯔꯤꯔꯣ ꯑꯌꯨꯛ ꯉꯟꯇꯥ ꯂꯩꯕꯗꯨꯔꯣ ꯄꯨꯡ ꯃꯔꯤ ꯃꯔꯤ‌ ꯃꯈꯥꯏ‌ ꯃꯔꯤ‌ ꯃꯈꯥꯏ‌ ꯍꯣꯏ ꯃꯔꯤ‌ ꯃꯈꯥꯏ‌ ꯍꯣꯏ ꯑꯗꯨ ꯑꯗꯨ ꯑꯥ‌ ꯗꯨ‌ ꯑꯥ ꯗꯨ‌ ꯑꯣ ꯅꯪ ꯅꯪ ꯀꯩꯗ ꯊꯥꯗꯣꯏꯕ ꯑꯩꯅ ꯀ꯭ꯔꯣꯁꯤꯌꯥꯗ ꯔꯣꯅꯥꯜꯗꯣꯗꯨ ꯌꯥꯝ ꯄꯥꯝꯖ ꯆꯪꯉꯦꯕ ꯃꯣꯏꯖꯦ ꯑꯣ ꯅꯨꯄꯤꯅꯤꯅ ꯑꯥ ꯕꯣꯜ ꯍꯩꯕ ꯈꯪꯗꯦ ꯑꯗꯨꯒꯤ ꯄꯣꯔꯇꯨꯒꯜ ꯊꯥꯍꯜꯂꯦ ꯃꯃꯥꯡꯗ ꯅꯍꯥꯟ ꯖꯄꯥꯟꯒ ꯀꯩꯅꯣꯒ ꯊꯥꯅꯒꯤꯕꯗꯣ ꯐꯪꯍꯧꯋꯦꯕ ꯑꯣ ꯅꯪꯅ ꯀꯩꯗ ꯊꯥꯏꯕ ꯕ꯭ꯔꯥꯖꯤꯜꯗ ꯑꯗꯨꯗ ꯊꯥꯏꯅꯤꯗꯅ ꯃꯥꯅ ꯑꯗꯨꯗꯩ ꯑꯗꯨꯗ ꯑꯗꯨꯖꯨ ꯑꯩꯅ ꯍꯥꯏꯗꯦ ꯃꯥꯅ ꯊꯥꯅꯤꯡꯕ ꯄꯣꯠꯇꯣ ꯍꯥꯏꯔꯛꯑꯣ ꯍꯥꯏꯕ ꯅꯪ ꯀꯩꯗ ꯊꯥꯅꯤꯡꯉꯤꯗꯣ ꯅꯪ ꯀꯅꯥꯥꯗ ꯊꯥꯅꯤꯡꯉꯤꯅꯣ ꯍꯥꯏꯔꯣꯁꯤꯅꯦꯕ ꯃꯥꯗꯤ ꯊꯥꯅꯔꯣꯏꯖꯦ ꯍꯥꯏꯖꯕꯅꯦ ꯐꯅꯥ ꯀꯟꯅ ꯑꯩꯅ ꯊꯥꯅꯗꯕ ꯌꯥꯔꯣꯏ ꯊꯥꯅꯖꯤꯁꯤꯅꯤ ꯑꯩꯅ ꯍꯥꯏꯖꯦ ꯃꯉꯣꯟꯗ ꯑꯗꯣ ꯅꯝꯗꯅ ꯊꯥꯅꯕꯅꯤꯗꯅ ꯑꯣꯑꯣ ꯊꯥꯔꯦ ꯑꯗꯨ ꯑꯩ ꯀꯥꯔꯦ ꯑꯣꯑꯣ ꯑꯗꯨꯒꯤ ꯃꯥꯖꯦ ꯑꯗꯨꯒꯤꯗ
ꯑꯥ ꯑꯗꯨ ꯂꯤꯡꯗꯤ ꯂꯩꯗꯥꯏꯅꯦ ꯑꯃꯗꯣ
ꯍꯦꯜꯂꯤꯅꯦ ꯑꯗꯣ ꯗꯥꯎꯗꯖꯨ ꯂꯩꯔꯅꯤ
ꯗꯥꯎꯗꯖꯨ ꯂꯩꯔꯅꯤ ꯍꯥꯏꯗꯤ ꯂꯤꯡꯒꯤꯒꯨꯝ ꯇꯧꯕꯅꯦꯕ ꯄ꯭ꯂꯦꯌꯥꯔ ꯑꯐꯥꯎꯕ ꯈꯔ ꯌꯥꯎ ꯌꯥꯎꯕꯅꯦꯕ ꯑꯗꯨꯢ ꯇꯤꯝꯗꯣ ꯇꯤꯝꯕꯨꯗꯤ ꯑꯗꯨꯝ ꯐꯖꯩꯑꯕ ꯑꯗꯨ ꯍꯥꯏꯗꯤ ꯃꯣꯏꯗꯤ ꯈꯪꯗꯦ ꯍꯟꯗꯛꯇꯤ ꯍꯟꯗꯛ ꯌꯥꯝ ꯐꯖꯗꯕꯗꯨꯗ ꯊꯥꯒꯦ ꯇꯧꯕꯅꯤꯗ ꯍꯟꯗꯛ ꯌꯥꯝ ꯐꯖꯗꯦꯗꯅ ꯃꯣꯏꯗꯣ ꯍꯟꯗꯛ ꯐꯖꯗꯦ ꯍꯥꯏꯗꯤ ꯐꯖꯗꯦ ꯑꯗꯒꯤ ꯑꯍꯥꯟꯕ ꯁꯥꯟꯅꯕꯒꯤ ꯔꯥꯎꯟꯗꯨꯗ ꯌꯥꯝ ꯐꯖꯈꯤꯗꯦꯗꯅ ꯑꯍꯨꯝ- ꯃꯔꯤ ꯁꯥꯟꯅꯕꯗ ꯑꯍꯨꯝ ꯁꯥꯟꯅꯕꯗꯣ ꯑꯗꯨꯗ ꯃꯥꯟꯗꯕ
ꯑꯗꯣ ꯇꯝꯕ ꯉꯝꯗ꯭ꯔꯤ ꯍꯥꯏꯗꯤ ꯗ꯭ꯔꯣ ꯁꯥꯟꯅꯔꯛꯑꯒ ꯍꯧꯖꯤꯛꯇꯤ ꯑꯦꯛꯁꯇ꯭ꯔꯥ ꯇꯥꯏꯝ ꯍꯥꯞꯄꯒ
ꯑꯦꯛꯁꯇ꯭ꯔꯥ ꯇꯥꯏꯝ ꯍꯥꯞꯄꯒꯥ ꯐꯦꯅꯥꯏꯇꯤ ꯀꯥꯎꯅꯕꯗ ꯅꯥꯀꯟ ꯅꯥꯀꯟ ꯂꯥꯡꯕꯗꯣ ꯑꯗꯨꯗ ꯌꯦꯡꯅꯕꯅꯤꯅ ꯑꯩꯒ ꯑꯩ ꯃꯈꯣꯟꯜꯖꯦ ꯂꯥꯡꯕ꯭ꯔꯕ ꯅꯥꯀꯟꯗ
ꯂꯥꯡꯗ꯭ꯦꯗ
ꯂꯥꯡꯗꯦꯗ
ꯅꯨꯡꯉꯥꯢ ꯅꯨꯡꯗꯤ ꯅꯨꯡꯉꯥꯢꯅꯤ ꯎꯪ ꯑꯗꯨꯗꯤ ꯑꯍꯤꯡ ꯇꯨꯝ ꯇꯨꯝꯃꯖꯨ ꯑꯗꯨꯝ ꯌꯥꯅꯤꯗ ꯑꯌꯨꯛ ꯉꯟꯇꯥ ꯍꯧꯒꯠꯂꯒ ꯌꯨꯡ ꯌꯥꯅꯤꯕ ꯑꯗꯨꯢ ꯄꯣꯠꯇꯨꯗꯤ
ꯎꯎꯪ ꯌꯥꯅꯤ ꯑꯌꯨꯛꯉꯟ
ꯎꯪ ꯌꯥꯅꯤ ꯑꯌꯨꯛꯉꯟꯇꯥ ꯍꯧꯒꯠꯂꯒ ꯎꯪ ꯑꯍꯤꯡꯗ ꯂꯩꯔꯝꯃꯒꯕꯨꯗꯤ ꯈꯪꯗ꯭ꯔꯦꯀꯣ ꯑꯍꯤꯡꯗ ꯂꯩꯔꯝꯗ꯭ꯔꯗꯤ ꯑꯗꯨꯝ ꯑꯌꯨꯛ ꯉꯟꯇꯥ ꯍꯧꯒꯠꯂꯒ ꯑꯗꯨꯝ ꯌꯦꯡ ꯌꯥꯅꯤ
ꯑꯗꯨ ꯍꯥꯏꯔꯒ ꯑꯩꯗꯤ ꯂꯨꯄꯥ ꯂꯤꯁꯤꯡ ꯑꯅꯤꯃꯨꯛ ꯁꯨꯔꯛꯑꯕꯅꯦ ꯃꯥꯡꯉꯤꯁꯤ
ꯁꯨꯔꯛꯑꯕꯅꯦ ꯃꯥꯡꯒꯤꯁꯤ ꯅꯪꯅ ꯀꯩ ꯊꯥꯕꯗ ꯒ꯭ꯔꯨꯞ ꯒ꯭ꯔꯨꯞ ꯊꯥꯅꯩꯀꯥꯟꯗ ꯍꯥꯏꯗꯤ
ꯅꯠꯇꯦ ꯑꯗꯨ ꯌꯧꯗꯣꯔꯀꯥꯟꯗ
ꯁꯥꯟꯅꯩꯔ ꯅꯠꯇ꯭ꯔꯒ ꯑꯇꯣꯞꯄ ꯀꯩꯅꯣ ꯇꯣꯉꯥꯟꯕ ꯀꯩꯅꯣꯝ ꯊꯥꯏꯔꯥ ꯅꯠꯇꯦ ꯗꯦ ꯍꯣꯏ ꯑꯦꯐ ꯑꯦꯞꯇ ꯊꯥꯕ ꯎꯝ
ꯄꯩꯁꯥꯁꯦ ꯑꯍꯥꯟꯕꯗ ꯂꯨꯄꯥ ꯆꯍꯨꯝ ꯗꯤꯄꯣꯖꯤꯠ ꯇꯧꯔꯒ ꯇꯤꯝ ꯍꯥꯏꯗꯤ ꯃꯥꯒꯤ ꯇꯤꯝ ꯈ ꯐꯕꯁꯤꯅ ꯀꯩꯅꯣꯗꯣ ꯍꯥꯏꯗꯤ ꯄꯦ ꯑꯥꯎꯠ ꯌꯥꯝꯗꯦꯕ ꯃꯥꯒꯤ ꯑꯣꯠ ꯏꯚꯦꯟ ꯄꯤꯕꯗꯣ
ꯄꯤꯕ꯭ꯔꯣ ꯍꯣꯏꯅꯦ ꯂꯨꯄꯥ ꯆꯥꯝ ꯊꯥꯕꯗꯥ ꯆꯥꯝ ꯃ ꯂꯨꯄꯥ ꯌꯥꯡꯈꯩꯗꯪ ꯐꯪꯕꯒꯨꯝꯕ
ꯍꯣꯏ
ꯍꯣꯏ ꯍꯣꯏ ꯑꯗꯨꯗꯣ ꯑꯗꯩ ꯍꯥꯏꯗꯤ ꯇꯤꯝ ꯈꯔ ꯍꯩꯇꯕꯁꯤꯅ ꯑꯃꯨꯛ ꯈꯔ ꯌꯥꯝꯃꯦꯕ ꯍꯣꯏ ꯑꯗꯣ ꯍꯩꯇꯕ ꯈꯜꯂ ꯊꯥꯖꯤꯟꯕꯅꯦꯕ ꯅꯪꯅ ꯌꯥꯝ ꯐꯪꯅꯕꯅ ꯑ ꯍꯣꯏ ꯑꯗꯨꯁꯨ ꯌꯥꯎꯔꯦ ꯑꯗꯨ ꯑꯗꯨꯗ ꯌꯥꯝ ꯁꯣꯏꯔꯤꯁꯦ ꯄ꯭ꯂꯦ
ꯄ꯭ꯂꯦ ꯃꯅꯨꯡ
ꯄ꯭ꯂꯦ ꯃꯅꯨꯡꯗ ꯀ꯭ꯨꯋꯤꯛ ꯅꯤ ꯍꯥꯏꯔꯒ ꯑꯃ ꯌꯥꯎꯔꯤꯕ ꯎꯝ ꯒꯦꯝ ꯁꯥꯟꯅꯩꯉꯩ ꯃꯅꯨꯡꯗ
ꯍꯥꯏꯗꯤ
ꯍꯥꯏꯗꯤ ꯍꯥꯢꯗꯤ ꯒꯦꯝ ꯃꯅꯨꯡ ꯁꯥꯟꯅꯩ ꯀꯥꯟꯗ ꯃꯊꯪ ꯄ꯭ꯂꯦ ꯍꯥꯏꯗꯤ ꯕꯣꯜꯗꯣ ꯒꯣꯜ ꯀꯤꯞ ꯑꯣꯏꯔꯛꯄ ꯌꯥꯏ ꯒꯣꯜ ꯆꯟꯕ ꯌꯥꯏ ꯑꯗꯩꯗꯤ ꯑꯗꯩ ꯊ꯭ꯔꯣ ꯏꯟ ꯍꯣꯢ ꯍꯣꯏ ꯑꯗꯨ ꯉꯥꯏꯍꯥꯛꯇꯪꯗꯨꯗ ꯍꯣꯏ ꯍꯥꯏꯗꯤ ꯃꯤꯅꯤꯠ ꯃꯉꯥ ꯃꯅꯨꯡꯗ ꯍꯥꯏꯗꯤ ꯑꯗꯨ ꯑꯗꯨ ꯑꯣ ꯑꯣꯏꯔꯛꯄ ꯌꯥꯕꯖꯤꯡꯗꯣ ꯑꯗꯨ ꯃꯅꯨꯡꯗ ꯀꯔꯝꯕ ꯑꯣꯏꯔꯛꯄ ꯌꯥꯕꯁꯤꯡꯗꯣ ꯑꯗꯨꯗ ꯇꯧꯕꯗ ꯍꯣꯏꯅꯦ
ꯃꯥꯡꯈ꯭ꯔꯦ ꯍꯥꯏꯗꯤ ꯇꯣꯡꯗꯤ ꯇꯣꯡꯉꯝꯃꯤꯅꯤꯗ ꯑꯍꯥꯟꯕꯗ ꯑꯗ ꯑꯏꯩꯅ ꯀꯣꯟꯅ ꯑ
ꯁꯥꯟꯅꯔꯒ꯭ꯔꯗꯤ ꯁꯨꯡꯂꯦꯞ ꯂꯦꯞꯅꯤꯡ ꯄꯣꯟꯇꯦꯅꯦ ꯃꯤꯅꯕꯨꯗꯤ ꯇꯣꯡꯉꯤꯉꯩ ꯇꯣꯛꯍꯧ ꯍꯥꯏꯕ
ꯗꯤꯋꯥꯂꯤ ꯊꯥꯕ
ꯍꯣꯏ ꯍꯣꯏ ꯑꯗꯨ ꯇꯣꯡꯕꯗꯨꯗ ꯎꯝ
ꯇꯣꯡꯕꯗꯨꯗ ꯎꯝ
ꯑꯗꯨ ꯇꯣꯡꯉꯝꯉꯩꯗꯨꯗ ꯈꯠ
ꯑꯗ ꯇꯣꯡꯉꯤꯉꯩꯗ ꯈꯔ ꯇꯣꯡ ꯇꯣꯡꯉꯝꯃꯦꯕ ꯑꯗꯥ ꯑꯗ ꯂꯧꯊꯣꯛꯑꯝꯃꯗꯤ ꯑꯃꯨꯛꯁꯨ ꯐꯗꯧꯕ ꯑꯗ ꯈ꯭ꯔ ꯍꯌꯦꯡ ꯈ꯭ꯔ ꯀꯣꯟꯅ ꯀꯣꯟꯅ ꯈꯌꯥꯝ ꯀꯩꯅꯣ ꯇꯧꯔ ꯂꯣ ꯂꯧꯊꯣꯛꯀꯦ ꯁꯤꯅꯤ ꯎꯝ
ꯑꯗ
ꯑꯗꯨꯒꯗꯤ ꯄꯨꯡꯆꯥꯏ ꯆꯥꯏꯈꯤꯕꯅꯦꯕ ꯂꯣꯏꯅꯃꯛ ꯑꯃꯨꯛ ꯍꯦꯟ ꯃꯥꯥꯡꯕꯅꯦꯕ
ꯃꯥꯡꯕꯅꯦ ꯑꯗꯨ ꯑꯗꯣ ꯍꯧꯖꯤꯛꯁꯦ ꯊꯥꯗꯤ ꯊꯥꯅꯤꯡꯉꯦ ꯑꯗꯣ ꯄꯩꯁꯥ ꯂꯩꯇꯃꯤꯅꯥ ꯎꯄꯥꯏ ꯂꯩꯇꯦ
ꯎꯄꯥꯏ ꯂꯩꯇꯦ ꯍꯧꯏꯅꯦ ꯄꯩꯁꯥ ꯆꯪꯉꯛꯄ ꯉꯥꯏꯔꯤ ꯄꯩꯁꯥ ꯐꯪꯉꯛꯄ ꯉꯥꯏꯔꯣ ꯑꯗꯨꯒ ꯑꯃꯨꯛ ꯃꯥꯡꯍꯟꯕꯅꯤ ꯈꯪꯗꯦ ꯍꯦꯟꯅ ꯇꯥꯟꯕꯅꯤ ꯈꯪꯗꯦ ꯑꯃ ꯇꯧ ꯇꯥꯃꯤꯅꯦ
ꯎꯝ ꯑꯗꯨ ꯄꯩꯁꯥ ꯐꯪꯉꯛꯄ ꯉꯥꯏꯔꯕꯗ ꯕꯣꯜꯗꯤ ꯂꯣꯏꯒ꯭ꯔꯅꯤꯅꯦ
ꯂꯣꯏꯒ꯭ꯔꯅꯤꯅꯦ ꯑꯦ ꯕꯣꯜꯗꯨ ꯂꯣꯏꯈ꯭ꯔꯣ ꯕꯣꯜ ꯌꯥꯝ ꯋꯥꯠꯂꯤ ꯐꯥꯏꯅꯦꯜ ꯅꯨꯡꯅꯦꯜ ꯌꯥꯝ ꯋꯥꯠꯂꯤꯖꯤꯗꯤ ꯋꯥꯠꯂꯤ ꯑꯗꯨ ꯋꯥꯠꯂꯤ ꯍꯥꯏꯁꯤ ꯕꯣꯜ ꯀꯩꯅꯣ ꯈꯪꯍꯧꯔꯔꯣꯏ ꯅꯨꯃꯤꯠ ꯊꯥ ꯃꯇꯨꯡꯗ ꯇꯥꯕ꯭ꯔꯥ ꯀꯃꯥꯏꯟ ꯇꯧꯢ ꯗꯦꯠ ꯅꯥꯏꯟꯇꯤꯟ ꯇꯣꯢꯟꯇꯤ
ꯃꯅꯨꯡꯗꯅꯤ
ꯄꯩꯈꯥꯥ ꯃꯅꯨꯡꯗꯅꯤ ꯄꯩꯈꯥꯥ ꯃꯅꯨꯡꯗ ꯂꯣꯏ ꯂꯣꯏꯗꯣꯏꯕ
ꯑ ꯗꯦꯠ ꯅꯥꯏꯟꯇꯤꯟꯗꯥ
ꯅꯥꯏꯟꯇꯤꯟꯗ ꯍꯜꯂꫭ
ꯑꯗꯩꯗꯤ ꯄꯨꯡꯕꯨꯗꯤ ꯁꯥꯟꯅ ꯑꯗꯨ ꯑꯅꯤ ꯑꯅꯤꯗꯪ ꯑꯣꯏꯕ ꯄꯨꯡ ꯌꯦꯡꯕꯗꯨ ꯑꯅꯤꯗꯪꯗꯤ ꯑꯣꯏꯕ ꯑꯗꯨꯒꯤꯁꯨ ꯑꯅꯤꯗꯨ ꯌꯦꯡꯅ ꯄꯨꯡ ꯑꯅꯤꯗꯨ ꯌꯦꯡꯅꯕ ꯍꯣꯠꯅꯕꯗ ꯑꯌꯤꯡꯗꯣ ꯇꯨꯝꯣꯏꯗꯣꯏꯅꯦ ꯉꯥꯏꯕꯗ
ꯃꯥꯅ°
ꯃꯥꯅꯦ ꯑꯗꯨꯗꯩꯗꯤ ꯍꯥꯏꯕꯩꯋꯥꯅꯤ ꯂꯥꯏꯔꯤꯛ ꯇꯧꯔꯒ ꯉꯥꯏꯔꯛꯄ ꯍꯥꯏꯔꯁꯨ ꯀꯩꯁꯨ ꯉꯨꯄꯣꯠꯇ°ꯗꫭ ꯉꯝꯄꯣꯟꯇ°ꯗꯥ ꯑꯗꯨꯗꯤ ꯂꯥꯏ ꯇꯧꯔꯒ ꯉꯥꯏꯕ ꯂꯥꯏꯔꯤꯛꯇꯨꯗꯤ ꯄꯨꯡ ꯑꯃ ꯑꯅꯤ ꯄꯥꯒꯤꯕꯩ ꯋꯥꯅꯤ ꯑꯗꯨꯛ ꯃꯈꯥ ꯇꯥꯕꯗꯤ ꯑꯗꯨꯝ ꯐꯣꯟ ꯌꯦꯡꯕꯅꯤ ꯈꯪꯗꯦ ꯑꯃꯅꯤ ꯈꯪꯗꯦ ꯇꯧꯔ ꯂꯩꯒꯤꯗꯣꯏꯃꯤꯅꯦ
ꯃꯥ ꯍꯥꯏꯔꯗꯤ ꯂꯥꯏꯔꯤꯛꯍꯥꯏꯔ° ꯌꯥꯝ ꯀꯨꯏꯅ ꯇꯧꯕ ꯉꯝꯗꯦꯕ
ꯀꯨꯏꯅꯥ ꯇꯧ ꯉꯝꯗꯦꯗ ꯎꯝ ꯑꯩ ꯉꯁꯥꯏ ꯁꯤꯗ ꯃꯄꯥꯟ ꯊꯣꯛꯎꯕꯅ°ꯕ ꯑꯗꯨꯗꯥ ꯑꯁꯤꯒꯤ ꯀꯩꯍꯥꯏꯕꯥ ꯌꯦꯟ ꯂꯩꯕ ꯊꯣꯛꯎꯕ ꯍꯣꯁꯇꯦꯜꯗꯒꯤ ꯑꯥ ꯂꯝꯕꯤꯗ ꯑꯩꯈꯣꯏꯒꯤ ꯂꯝꯕꯤ ꯃꯄꯥꯟꯗ ꯐꯥꯟ ꯊꯥ ꯊꯥꯂ ꯐꯥꯟ ꯍꯥꯏꯗꯤ ꯑꯩꯈꯣꯏꯒꯤ ꯐꯥꯟ ꯃꯥꯐ ꯃꯤꯅ ꯐꯝꯅꯕ ꯑꯃ ꯁꯦꯝꯃ ꯁꯦꯝꯃ ꯂꯩꯕꯗꯣ ꯁꯤꯃꯦꯟꯅꯒ ꯇꯧꯔꯒ ꯈꯥꯏꯗꯒ ꯁꯤꯒꯤ ꯒꯦꯠ ꯆꯥꯡꯀꯞꯗ ꯃꯌꯥꯝ ꯐꯝꯐꯝ ꯑꯗꯨꯗ ꯇꯦꯡꯀꯦꯠꯀꯨꯝꯕꯗꯧ ꯍꯣꯏ ꯑꯗꯨꯗ ꯅꯨꯄꯤ ꯃꯣꯏ ꯑꯅꯤ ꯑꯍꯨꯝ ꯁꯤꯡꯖꯨꯒ ꯇꯧꯠꯂꯥ ꯂꯩꯍꯧꯏ ꯀꯣꯠꯀꯥ ꯂꯤꯠꯂꯤ ꯀꯩ ꯗꯤꯄꯥꯠꯃꯦꯟꯅꯣ ꯈꯪꯗꯦ ꯀꯣꯇꯀꯥ ꯂꯤꯠꯂꯤ ꯑꯗꯨꯒ ꯃꯣꯏ ꯑꯍꯨꯝꯂꯥ ꯀꯩꯅꯣ ꯁꯤꯡꯖꯨꯒ ꯇꯣꯠꯂꯒ ꯁꯤꯡꯖꯨꯗ ꯌꯥꯝꯃꯦ ꯃꯣꯏꯗꯣ ꯃꯣꯏꯌꯨꯝ ꯈꯛꯇꯅꯦꯕ ꯊꯝꯅꯥ ꯑꯆꯧꯕꯗ ꯇꯧꯔꯒ ꯁꯤꯡꯖꯨ ꯌꯥꯝ ꯀꯟꯅ ꯇꯣꯠꯂꯦ ꯂꯩꯍꯧꯏ ꯂꯝꯕꯤꯗꯒ ꯃꯅꯝ ꯋꯪ ꯋꯪ ꯅꯝ ꯍꯧꯕꯅꯤ ꯐꯖꯅ ꯎꯔꯦꯕ ꯍꯥ ꯐꯖꯅ ꯎꯔꯦ ꯀꯅꯥ ꯑꯦ ꯃꯤꯒꯤ ꯂꯝꯕꯤ ꯃꯄꯥꯟꯗꯕꯨ ꯁꯤꯡꯖꯨꯗꯣ ꯑꯗꯨꯛꯌꯝ ꯆꯥꯎꯒꯩ ꯑꯗꯨꯌꯥꯝ ꯌꯥꯝꯒꯩ ꯇꯣꯠꯂꯔꯗꯤ ꯑꯗꯨꯝ ꯎꯇꯥꯃꯤ ꯀꯩꯅꯣꯅꯦ ꯀꯔꯤꯅꯣ ꯍꯥꯏꯐꯩꯠ ꯌꯦꯡꯉꯨꯔꯒ ꯑꯗꯨꯝ ꯁꯤꯡꯖꯨ ꯊꯣꯠꯄ ꯑꯣꯏꯂꯩꯔꯥꯃꯦ ꯑꯗꯨꯗꯤ
ꯃꯤ ꯂꯥꯛꯀꯗꯧ ꯋꯥꯠꯄ ꯑꯣꯏꯔꯝꯒꯅꯤꯗ ꯃꯣꯏ ꯑꯍꯨꯝꯅ ꯑꯗꯥꯏꯅ ꯆꯔꯗꯤ ꯃꯣꯏꯁꯨ ꯑꯩꯟ ꯈꯜꯂꯤꯁꯦ ꯑꯆꯠ ꯑꯆꯠꯄ ꯃꯤ ꯃꯌꯥꯝꯗ ꯌꯦꯜꯂꯛꯇꯣꯏꯔꯁꯤꯅꯤ ꯌꯦꯂꯥꯑꯗꯤ ꯑꯩꯁꯨ ꯉꯥꯏꯒꯦ ꯇꯧꯕ ꯑꯗꯣ ꯑꯗꯨꯃꯛꯇꯤ ꯇꯧꯔꯛꯇꯦ ꯑꯥ
ꯅꯪ ꯍꯌ°ꯡ ꯈꯥꯝꯖꯜꯂꯨꯒꯦꯗꯤ ꯒꯥꯔꯤ ꯃꯃꯥꯡꯗ
ꯅꯪ ꯈꯥꯝꯖꯜꯂꯨꯒꯦꯗꯤ ꯒꯥꯔꯤ ꯃꯥꯡꯗ ꯈꯟꯗꯤ ꯈꯟꯕꯅꯦꯕꯗꯣ ꯈꯣꯏꯖꯨ ꯁꯣꯝꯅ ꯌꯦꯟ ꯊꯣꯡꯗꯣꯏꯅꯤꯅ ꯈꯔ ꯅꯣꯏ ꯁꯤꯡꯖꯨꯗꯣ ꯈꯔ ꯂꯧꯒꯦ ꯈꯣꯠꯄꯤꯒꯦ ꯍꯥꯏꯖꯤꯔꯅ ꯑꯣ ꯑꯗ ꯄꯤꯔꯛꯑꯗꯤ ꯐꯩꯗꯣ ꯍꯣꯏ ꯄꯤꯕꯨꯗꯤ ꯄꯤꯔꯛ ꯀꯅꯤ ꯑꯗꯣꯏꯖꯨ ꯑꫭ ꯍꯌꯦꯡ ꯀꫭꯟꯅ ꯑꯃꯨꯛ ꯂꯝꯕꯤ ꯂꯝꯍꯥꯡꯗꯒ ꯊꯦꯡꯅꯔꯒ ꯃꯤꯉꯣꯟꯗ ꯀꯣꯏꯇꯝ ꯇꯝ ꯂꯩꯔꯝꯃ ꯂꯩꯔꯝꯃꯗꯤꯅ ꯇꯜꯂꯤꯕꯅꯤꯅ° ꯑꯩꯁꯨ ꯍꯣꯏꯅꯦ ꯄꯤꯔꯑꯧ ꯄꯤꯔꯛꯇ꯭ꯔꯒꯥ ꯊꯤꯅ ꯍꯥꯏꯔꯛꯑꯗꯤ ꯄꯤꯕꯨꯗꯤ ꯄꯤꯔꯛꯀꯅꯤꯕ ꯃꯤꯖꯨ ꯑꯇꯣꯞꯄ ꯍꯥꯏꯕ ꯅ ꯅꯠꯇꯕꯅꯤꯅ ꯃꯣꯏ ꯆꯥꯒꯦ ꯇꯧꯔꯤ ꯄꯣꯠꯇꯣ ꯈꯔ ꯆꯥꯒꯦ ꯍꯥꯏꯕꯗꯕꯨ ꯀꯅꯥ ꯄꯤꯔꯑꯣꯏꯗꯤꯅꯣ ꯑꯘꯨ ꯄꯤꯔꯛꯇ꯭ꯔꯗꯤ ꯅꯪ ꯅꯪꯒꯤ ꯊꯥꯖꯕꯤ ꯑꯃ ꯂꯩꯌꯦꯕ ꯊꯖꯩꯍꯦ ꯑꯗꯨꯗꯤ ꯑꯗꯨꯝ ꯄꯤꯔꯛꯀꯅꯤ ꯑꯗꯨꯒ ꯑꯗꯨꯗ ꯄꯤꯔꯛꯇ꯭ꯔꯗꯤ ꯃꯣꯏꯖꯨ ꯀꯩꯅꯣꯝ ꯇꯩꯔꯝꯗꯅꯕ ꯑꯗꯤ ꯃꯣꯏꯖꯨ꯫
ꯎꯝ
ꯃꯤꯅ ꯆꯥꯒꯦ ꯍꯥꯏꯕꯗꯕꯨ
ꯑꯗꯣ ꯊꯥꯗꯤ ꯊꯥꯖꯗꯦꯌꯦ ꯅꯪꯅ ꯒꯥꯔꯤꯗ ꯅꯪꯅ ꯒꯥꯔꯤꯗ ꯆꯠꯂꯦ ꯍꯥꯏꯝꯅꯤꯅ꯫
ꯆꯠꯂꯦ ꯍꯥꯏꯝꯅꯤꯅ ꯑꯁ ꯒꯥꯔꯤꯗ ꯆꯠꯂꯒꯅ ꯑꯗꯨꯝ ꯀꯨꯝꯗꯔꯒ ꯒꯥꯔꯤꯗ ꯂꯦ ꯊꯣꯛꯂꯑ ꯇꯣꯡ ꯇꯣꯡꯅ ꯑꯈꯣꯏꯒꯤ ꯈꯥꯝꯃꯒ ꯍꯪꯉꯗꯤ ꯌꯥꯑꯔꯣꯏ ꯑꯗꯨ ꯀꯨꯝꯗꯔꯒ ꯑꯈꯣꯏꯒꯤ ꯐꯖꯅ ꯍꯥꯏꯇꯥꯔꯦ ꯑꯁ ꯌꯥꯝ ꯍꯥꯎꯗꯧ ꯃꯥꯜꯂꯤ ꯅꯣꯏ ꯆꯥꯗꯣꯏꯗꯣ ꯈꯣꯠꯇꯣꯏꯗꯣ꯫ ꯈꯔ ꯂꯧꯒꯦ ꯑꯣ ꯗꯤꯅꯦ ꯗꯤꯔꯦꯟꯗ ꯍꯥꯏꯔꯗꯤ ꯇꯣꯠ ꯌꫭꯟ ꯃꯤꯗꯨꯗ ꯑꯁ ꯅꯪꯅ ꯏꯅꯛ ꯅꯪꯅ ꯗꯣꯠꯂꯤꯗꯣ ꯍꯁ ꯍꯥꯎꯗꯣ ꯃꯥꯜꯂꯤ꯫ ꯅꯪꯅ ꯇꯣꯞꯄꯗꯣ ꯌꯥꯝ ꯍꯥꯎꯗꯧ ꯑ ꯃꯍꯥꯎ ꯂꯩꯗꯧ ꯃꯥꯜꯂꯤ ꯅ ꯗꯨꯃꯥꯏꯟ ꯇꯧꯔꯅꯤ ꯍꯣꯏ ꯑꯩꯖꯨ ꯌꯦꯟ ꯂꯩꯕ ꯆꯠꯂꯨꯏꯅꯤ ꯁꯨꯃꯥꯏꯅ ꯑꯈꯣꯏꯖꯨ ꯍꯣꯔꯦꯟ ꯈꯔ ꯊꯤꯜꯂꯛꯀꯦ ꯈꯣꯠꯂꯛꯀꯦ ꯇꯦꯡꯀꯣꯠ ꯑꯝ ꯀꯩ ꯑꯃꯅ ꯍꯥꯏꯔꯦꯗꯅꯀꯣ꯫ ꯑ ꯀꯩ ꯍꯥꯎꯌꯤ ꯀ ꯀꯥꯏꯗ ꯂꯩꯗꯣꯏꯅꯣ ꯈꯣꯠꯇꯣꯏꯅꯣꯅ꯫ ꯑ ꯑꯣꯏꯅꯦ ꯑꯗꯨꯕꯨꯗꯤ ꯊꯤꯟꯗ꯭ꯔꯃꯛꯁꯨ ꯈꯔ ꯍꯥꯏꯖꯤꯜꯂꯝ ꯇꯥꯔꯦꯗꯅ ꯂꯧꯕꯨ ꯂꯧꯔꯛꯀꯦꯗꯤ꯫
ꯋ ꯋꯥ ꯉꯥꯡꯕꯕꯨ ꯍꯩꯔꯗꯤ ꯋ ꯑꯗꯨꯝ ꯋꯥ ꯊꯣꯛꯑꯦ ꯗꯨꯅꯤ꯫
ꯃꯥꯅꯤ꯫
ꯑꯗꯨꯅꯦ ꯋꯥ ꯉꯥꯡꯕ ꯂꯦꯞꯄ ꯌꯥꯄꯣꯠꯇꯦ꯫
ꯂꯦꯞꯄ ꯌꯥꯄꯣꯠꯇꯦ ꯌꯥꯄꯣꯟꯇꯦ-ꯌꯥꯄꯣꯟꯇꯦ꯫
ꯑꯗꯨꯅꯦ꯫
ꯁꯤ ꯑꯣ ꯋꯥꯏꯜ ꯁꯥꯏ ꯍꯧꯖꯤꯛ꯫
ꯑꯧ ꯋꯥꯏꯜ ꯁꯥꯏ ꯍꯧꯖꯤꯛꯀꯥꯟ ꯉꯁꯥꯏ ꯏꯉꯝꯕꯅꯤ꯫ ꯍꯧꯖꯤꯛ ꯍꯣꯏ ꯍꯧꯖꯤꯛꯀꯥꯟ ꯁꯨꯃꯥꯏꯟ ꯇꯧꯋꯤꯅꯦ ꯑꯌꯨꯛꯗꯤꯟꯗ ꯑꯌꯨꯡꯗꯤꯟꯗꯅ ꯑꯣꯏꯅ ꯏꯪꯉꯒ ꯅꯨꯡꯗꯥꯡ ꯅꯨꯡꯗꯥꯡ ꯋꯥꯏꯔꯝꯗꯒꯤ ꯁꯨꯝ ꯁꯥꯒꯠꯂꯛꯑꯒ ꯅꯨꯡꯗꯥꯡꯖꯦ ꯈꯤꯒꯠꯇꯅ ꯁꯥꯕꯤ ꯑꯃ ꯇꯧꯋꯤꯅꯦ꯫
ꯑ ꯇꯧꯋꯦ ꯇ
ꯑ ꯇꯧꯋꯦ-ꯇꯧꯋꯦ ꯉꯔꯥꯡ ꯉꯔꯥꯡ ꯒꯤꯖꯨ ꯆꯞ ꯎꯆꯥꯥꯊꯤ ꯁꯥꯏ ꯉꯔꯥꯡꯗꯥꯡꯖꯨ ꯌꯥꯝ ꯁꯥꯏ ꯀꯩꯅꯣ ꯑꯣꯝꯆꯥꯛꯅꯔ ꯑꯈꯣꯏꯒꯤ ꯈꯪꯗꯦ ꯀꯃꯥꯏ ꯍꯥꯏꯗꯣꯏꯅꯣ꯫ ꯑꯣꯝꯆꯥꯛꯅꯔꯒ ꯂꯩꯚꯝ ꯆꯥꯚꯝ ꯑꯝ ꯈꯪꯗꯕꯤ ꯇꯧꯋꯤꯅꯦ ꯍꯣꯏ ꯑꯥ꯫
ꯇꯧꯋꯤ-ꯇꯧꯋꯤ꯫
ꯇꯧꯋꯤ-ꯇꯧꯋꯤ ꯑꯔꫭꯕꯤ ꯁꯕꯗꯣ ꯎꯝ꯫ ꯅꯨꯡꯗꯥꯡꯒꯖꯦ ꯊꯦꯡꯉꯦꯕ ꯄꯨꯡ ꯑ ꯑꯗꯥꯏꯟ ꯇꯔꯥ ꯇꯔꯥꯔꯨꯝ ꯇꯔꯥꯃꯥꯊꯣꯏꯕꯥꯎ ꯑꯗꯨꯝ ꯁꯥ ꯂꯩꯌꯦꯕ꯫
ꯎꯝ
ꯑꯣ ꯍꯧꯖꯤꯛꯁꯨ ꯑꯃꯨꯛ ꯁꯥꯒꯠꯂꯛꯏꯁꯤꯅꯤ ꯇꯥꯞ ꯇꯥꯞꯅ꯫
ꯑꯗꯨꯅꯦ ꯉꯥ
ꯑꯗꯨꯅꯦ ꯉꯁꯥꯏ ꯉꯣꯏ ꯏꯪꯉꯝꯕꯅꯦꯕ ꯎꯝ꯫ ꯈꯪꯗꯦꯗ꯫ ꯋꯦꯗꯔꯖꯦ ꯇꯝ ꯉꯝꯗꯦꯅꯦ꯫ ꯋꯦꯗꯔꯁꯤꯒꯤ ꯃꯇꯨꯡ ꯏꯟꯅ ꯏꯟꯖꯥꯡꯅ ꯊꯣꯡꯖꯤꯜꯂꯨꯔꯒ ꯑꯃꯨꯛ ꯁꯥꯒꯠꯂꯛꯄꯒꯤꯁꯨ ꯌꯥꯝ ꯇꯧꯗꯣꯏꯅꯤꯅꯦ ꯁꯤ ꯋꯦꯗꯔꯁꯤꯗꯤ꯫
ꯃꯥꯅꯤ ꯃꯥꯅꯤ꯫
ꯃꯥꯅꯤ-ꯃꯥꯅꯤ ꯍꯥꯏꯗꯤ ꯋꯦꯗꯔ ꯈꯤꯇꯪ ꯅꯣꯏ ꯅꯣ ꯅꫭ ꯅꫭ ꯅꫭ ꯍꯥꯏꯗꯤ ꯃꯝꯃꯦ ꯀꯥꯏꯅ ꯀꯩꯅꯣ ꯇꯧꯔꯗꯤ ꯑꯃꯨꯛ ꯀꯩꯅꯣ ꯇꯧꯔꯛꯇꯣꯏꯇꫭꯏꯕ꯫ ꯁꯥꯒꯠꯂꯥꯗꯤ ꯑꯃꯨꯛ ꯆꯥ ꯑꯥ ꯍꯥꯏꯗꯤ ꯁꯥ ꯆꯥꯁꯤꯟꯕꯅꯦ ꯍꯧꯖꯤꯛ ꯀꯂꯦꯟꯅꯤꯅ ꯍꯣꯏ ꯌꯦꯟꯒꯨꯝꯕ ꯑꯣꯏꯕꯩ ꯈꯔ ꯐꯕ꯫ ꯑꯇꯣꯞꯄ ꯁꯖꯥꯎ ꯆꯥꯔꯗꯤ ꯎꯝ ꯁꯥꯒꯠꯂꯛꯇꯣꯏꯅꯤꯅꯦ ꯍꯣꯏꯅꯦ ꯎꯝ ꯔꯦꯠ ꯃꯤꯟ